ꯍꯂꯣ
ꯑꯣ
ꯀꯩꯗꯧꯔꯤ
ꯑꯣ ꯅꯪ ꯀꯔꯤ ꯍꯧꯖꯤꯛ ꯀꯩꯀꯩ ꯇꯧꯔꯤꯒꯦ
ꯍꯨꯖꯤꯛ ꯍꯨꯖꯤꯛꯇꯤ
ꯑ ꯋꯥꯀꯤꯡ ꯆꯂꯒ ꯏꯔꯨꯖ ꯏꯔꯣ ꯋꯥꯀꯤꯡ ꯆꯜꯂꯦ ꯑꯗꯨꯒ ꯍꯜꯂꯛꯑꯦ ꯑꯗꯨꯒ ꯏꯔꯨ ꯆꯈ꯭ꯔꯦ
ꯑꯥ
ꯑꯗꯨꯒ ꯍꯧꯖꯤꯛꯇꯤ ꯆꯥꯛꯆ ꯆꯥꯛꯆꯥꯔꯒ ꯐꯝꯃꯨꯡꯗ ꯂꯩꯌꯦ
ꯂꯥꯏꯔꯤꯛꯇꯤ ꯇꯧꯗ꯭ꯔꯕꯣ
ꯂꯥꯏꯔꯤꯛꯇꯤ ꯇꯧꯗꯦ ꯋꯥꯏ
ꯋꯥꯏꯑꯦ ꯑꯗꯣ ꯅꯪ ꯄꯨꯡ ꯀꯌꯥꯗ ꯇꯨꯝꯗꯣꯏꯅꯣ
ꯇꯔꯥ ꯇꯔꯥ ꯅꯠꯇꯦ ꯇꯔꯥꯃꯊꯣꯏꯋꯏ
ꯑꯣ ꯇꯔꯥꯃꯥꯊꯣꯏꯗ ꯊꯦꯡꯉꯦ ꯊꯦꯡꯉꯦ ꯑꯗꯨꯗꯤ
ꯍꯣꯏ ꯑꯗꯨꯁꯨ
ꯑꯗꯨꯁꯨ ꯀꯩ
ꯑꯗꯨꯁꯨ ꯄꯨꯡ ꯇꯔꯥ ꯇꯔꯥꯃꯥꯊꯥꯏ
ꯥ ꯇꯔꯥꯃꯥꯊꯣꯏꯁꯨ ꯊꯦꯡꯉꯦꯀꯣ ꯅꯪ ꯊꯦꯡꯉꯗꯤ ꯃꯁꯥ ꯃꯁꯥꯗ ꯁꯣꯛꯀꯅꯤꯀꯣ
ꯍꯣꯏ ꯃꯥꯅꯦ
ꯑꯗꯣ ꯅꯪ ꯀꯩ ꯀꯔꯤ ꯏꯟꯁꯥꯡ ꯆꯥꯔꯒꯦ
ꯑꯁꯤꯗꯤ ꯎꯝ ꯌꯦꯡ ꯆꯥꯔꯒꯦ ꯌꯦꯡ ꯆꯥꯔꯦ
ꯑꫭ ꯍꯥꯎꯕ꯭ꯔꯣ
ꯑꯣ ꯍꯥꯎꯋꯦ ꯍꯥꯎꯋꯦ ꯍꯣꯏ ꯌꯥꯝꯗꯤ ꯍꯥꯎꯇꯦ ꯑꯗꯨꯁꯨ ꯍꯥꯎꯋꯦ
ꯑꯗꯨꯗꯁꯨ ꯍꯥꯎꯋꯤ ꯍꯣꯏ ꯅꯪꯗꯤ ꯀꯔꯤ ꯇꯧꯔꯒꯂꯩꯌꯦ ꯀꯔꯤ ꯇꯧꯒꯦ
ꯑꯩꯁꯨ ꯅꯪꯒ ꯋꯥꯔꯤ ꯁꯥꯟꯅꯔꯒ ꯂꯩꯌꯦ
ꯑꯣ ꯃꯄꯥ ꯑꯥ ꯉꯁꯥꯏꯒꯤ ꯀꯂꯤ ꯇꯧꯔꯒꯅꯤ ꯌꯦꯡꯉꯝ
ꯑꯣ ꯑꯩꯁꯨ ꯋꯥꯛꯀꯤꯡ ꯆꯠꯂꯦ ꯍꯜꯂꯛꯑꯒ ꯑꯩꯁꯨ ꯋꯥꯆꯞ ꯇꯣ ꯑ ꯏꯔꯨꯖꯔꯦ ꯑ ꯑꯗꯨꯒ ꯏꯔꯨꯖꯔꯒ ꯑꯩꯗꯣ ꯍꯧꯖꯤꯛ ꯃꯈꯥꯗ ꯀꯨꯝꯃꯒ ꯂꯥꯏꯔꯤꯛ ꯏꯒꯦꯅ ꯇꯧꯔꯤ ꯏꯗꯤ ꯏꯗ꯭ꯔꯤ
ꯑꯣ
ꯑꯗꯣ ꯍꯧꯖꯤꯛꯀꯥꯟ ꯍꯧꯖꯤꯛꯁꯤ ꯁꯥꯕ꯭ꯔꯣ ꯏꯪꯕ꯭ꯔꯣ
ꯍꯧꯖꯤꯛꯇꯤ ꯁꯥꯁꯨ ꯁꯥꯗꯦ ꯏꯪꯁꯨ ꯏꯪꯗꯦ
ꯑꯣ ꯆꯤꯛ ꯆꯥꯡ ꯑꯃꯗ ꯂꯩꯑꯕ
ꯍꯣꯏ ꯆꯥꯡ ꯂꯩꯌꯦ
ꯎꯝ ꯑꯥ ꯑꯗꯣ ꯑ ꯅꯪ ꯍꯧꯖꯤꯛ ꯍꯧꯖꯤꯛ ꯍꯧꯖꯤꯛ ꯍꯧꯖꯤꯛꯀꯥꯟ ꯍꯧꯖꯤꯛꯀꯥꯟꯁꯦ ꯀꯔꯤ ꯍꯣꯠꯅꯔꯤꯒꯦ
ꯑꯩꯗꯤꯔꯥ ꯑꯩꯗꯤ ꯀ꯭ꯂꯥꯁ ꯇꯝꯃꯤ ꯇꯝꯃꯤ ꯂꯥꯏꯔꯤꯛ ꯇꯝꯃꯤ
ꯀ꯭ꯂꯥꯁ ꯀꯌꯥ ꯀꯥꯔꯒꯦ
ꯑꯩꯗꯤ ꯀ꯭ꯂꯥꯁ ꯎꯝ ꯒ꯭ꯔꯦꯖꯌꯣꯏꯠ ꯑꯦ ꯒ꯭ꯔꯦꯖꯌꯣꯏꯠ ꯅꯠꯇꯦ ꯁꯦꯃꯤꯁꯇꯔ ꯑ ꯕꯤ ꯑꯦꯗ ꯁꯦꯃꯦꯁꯇꯔ ꯐꯣꯔꯠ ꯁꯦꯃꯤꯁꯇꯔꯗ ꯂꯩꯌꯦ
ꯑꯣ ꯑꯗꯨꯗꯤ ꯌꯥꯝꯅ ꯌꯥꯝ ꯌꯥꯝꯃꯦꯅꯦꯀꯣ
ꯍꯣꯏ ꯅꯪ ꯅꯪ ꯂꯥꯏꯔꯤ ꯂꯥꯏꯔꯤꯛ ꯇꯝꯕ꯭ꯔꯣ
ꯑꯩꯁꯨ ꯂꯥꯏꯔꯤꯛ ꯇꯝꯃꯦ
ꯑꯣ
ꯑꯩꯁꯨ ꯑꯩꯁꯨ ꯑꯥ ꯕꯤꯑꯦ ꯐꯤꯞ ꯁꯦꯃꯤꯁꯇꯔꯅꯦ
ꯑꯣ ꯕꯤ ꯑꯦ ꯐꯤꯞ ꯁꯦꯃꯤꯁꯇꯔꯔꯥ
ꯑꯥ
ꯑꯣ ꯑꯗꯨꯗꯤ ꯌꯥꯝ ꯌꯥꯝ ꯌꯥꯝ ꯌꯥꯝ ꯇꯝꯈ꯭ꯔꯦ ꯑꯗꯨꯗꯤ
ꯍꯣꯏ ꯑꯗꯣ ꯅꯪꯒꯤ ꯅꯨꯡꯁꯤ ꯅꯨꯡꯁꯤ ꯍꯣꯏ ꯑꯩꯅ ꯅꯪꯉꯣꯟꯗꯒꯤ ꯑꯃ ꯍꯦꯜꯂꯦ
ꯍꯣꯏ
ꯑꯥ ꯅꯪꯒꯤ ꯅꯨꯡꯁꯤꯅꯕ ꯂꯩꯕ꯭ꯔꯣ
ꯑꯩꯗꯤ ꯅꯨꯡꯁꯤꯅ ꯕꯥ ꯑꯁ ꯑꯩꯗꯤ ꯂꯩꯌꯦ ꯉꯁꯥꯏꯅꯗꯤ ꯐꯔꯁ ꯇꯥꯏꯝꯗꯤ ꯂꯩꯌꯦ ꯍꯣꯏ ꯍꯣꯏ ꯍꯥꯟꯅꯗꯤ ꯂꯩꯌꯦ ꯑꯗꯨꯒ ꯍꯧꯖꯤꯛꯇꯤ ꯂꯩꯇꯦ ꯕꯔꯦꯛ ꯑꯞ ꯇꯧꯈ꯭ꯔꯦ
ꯍꯧꯖꯤꯛꯇꯤ ꯂꯩꯇꯦ
ꯍꯣꯏ
ꯑꯗꯨꯕꯨ ꯀꯩꯁꯨ ꯀꯥ ꯀꯩꯁꯨ ꯀꯩꯁꯨ ꯀꯥꯏꯗꯦ ꯑꯃꯨꯛꯁꯨ ꯑꯃꯨꯛꯁꯨ ꯂꯥꯛ ꯀꯅꯤ ꯀꯔꯤꯁꯨ ꯈꯟꯒꯅꯨ
ꯍꯣꯏ ꯍꯣꯏ ꯃꯥꯅꯤ ꯅꯟꯗꯤ ꯂꯩꯕ꯭ꯔꯣ ꯅꯪꯗꯤ ꯅꯨꯄꯥ ꯑꯣ
ꯑꯗꯣ ꯑꯥ ꯅꯪꯗꯣ ꯅꯪꯒꯤ ꯅꯪꯗꯣ ꯍꯧꯖꯤꯛꯁꯦ ꯍꯧꯖꯤꯛꯁꯦ ꯅꯪꯒꯤ ꯑꯥ ꯁꯦꯃꯤꯁꯇꯔꯗꯣ ꯂꯣꯏꯔꯒ ꯅꯪꯗꯣ ꯀꯩ ꯀꯩ ꯇꯧꯒꯦ ꯈꯜꯂꯤ
ꯑꯩꯗꯤ ꯑꯦꯛꯖꯥꯝꯒꯨꯝꯕ ꯎꯝ ꯌꯨ ꯄꯤ ꯑꯦ ꯁꯤꯒꯨꯝꯕ ꯄꯤꯈꯤꯒꯦ ꯍꯣꯏ ꯍꯣꯏ ꯄꯤꯅꯤꯡꯉꯦ ꯅꯪ ꯈꯜꯂꯦ
ꯑꯣ ꯑꯗꯨ ꯑꯗꯨꯗꯤ ꯌꯥꯝꯅ ꯌꯥꯝꯅ ꯐꯕꯅꯤꯅꯦ ꯑꯗꯨꯗꯤ ꯀꯣꯆꯤꯡ ꯆꯠꯄ ꯍꯧ ꯍꯧꯔꯣꯗꯅ ꯑꯗꯨꯗꯤ
ꯎꯝ ꯍꯣꯏ
ꯀꯣꯆꯤꯡ ꯆꯠꯄ ꯍꯧꯗ꯭ꯔꯗꯤ ꯌꯥꯔꯔꯣꯏ ꯌꯨ ꯄꯤ ꯑꯦꯁ ꯁꯤꯒꯨꯝꯕꯗꯤ
ꯍꯣꯏ ꯍꯣꯏ ꯃꯥꯅꯤ
ꯑꯗꯣ ꯌꯥꯝ ꯐꯩꯌꯦ ꯅꯪ ꯑꯗꯨꯃꯥꯏꯅ ꯈꯜꯂꯤꯗꯣ
ꯎꯝ
ꯇꯨꯡꯒꯤ ꯑꯩꯈꯣꯏ ꯒꯤ ꯍꯧ ꯍꯧꯔꯛ ꯍꯧꯔꯛꯂꯤꯕ ꯑꯉꯥꯡꯁꯤꯡꯗꯁꯨ ꯀꯥꯟꯅꯗꯣꯏꯅꯦꯀꯣ ꯅꯪꯅ ꯌꯨ ꯄꯤ ꯑꯦꯁ ꯁꯤ ꯇꯧꯔꯗꯤ ꯌꯨ ꯄꯤ ꯑꯦꯁ ꯁꯤꯒꯤ ꯑꯥ ꯑꯦꯛꯖꯥꯝ ꯈꯜꯂꯗꯤ ꯈꯟꯕ ꯈꯜꯂꯗꯤ ꯅꯪꯗꯣ ꯑꯥ ꯌꯥꯝꯅ ꯐꯕ ꯑꯥ ꯑꯩꯈꯣꯏꯒꯤ ꯎꯝ ꯌꯥꯝꯅ ꯐꯕ ꯂꯤꯗꯔ ꯑꯃ ꯑꯣꯏ ꯑꯣꯏꯔꯛꯑꯣꯀꯣ
ꯍꯣꯏ ꯅꯪꯗꯤ ꯀꯔꯤ ꯇꯧꯒꯦ ꯅꯪꯒꯤ ꯑꯣ
ꯀ꯭ꯂꯥꯁ ꯅꯪꯒꯤ ꯂꯥꯏꯔꯤꯛ ꯇꯝꯕ ꯂꯣꯏꯔꯗꯤ ꯀꯔꯤ ꯇꯧꯔꯤꯒꯦ ꯀꯔꯤ ꯇꯧꯒꯦ
ꯑꯥ ꯑꯩꯗꯤ ꯗꯣꯛꯇꯔ ꯇꯧ ꯇꯝꯒꯦ ꯈꯜꯂꯦ
ꯎꯝ
ꯑꯩꯗꯣ ꯍꯣꯏ ꯍꯧꯖꯤꯛꯇꯣ ꯅꯤꯠ ꯀꯤ ꯑꯦꯛꯖꯥꯝ ꯆꯠꯂꯤꯕ ꯑꯗꯨꯗꯨꯒ ꯑꯥ ꯗꯣꯛꯇꯔ ꯇꯧꯒꯦꯅ ꯈꯜꯂꯤ ꯑꯗꯣ ꯅꯤꯠꯀꯤ ꯑꯦꯛꯖꯥꯝꯗꯣ ꯈꯟꯗ꯭ꯔꯤ ꯑꯗꯨꯗꯨꯒꯤ
ꯑꯣ ꯍꯣꯏ
ꯑꯦꯛꯖꯥꯝ ꯔꯤꯖꯜ ꯑꯥꯎꯠ ꯇꯧꯕ ꯉꯥꯏꯔꯤ
ꯑꯣ ꯉꯥꯏꯕ꯭ꯔꯥ
ꯑꯥ
ꯑꯗꯨꯗꯤ ꯑꯩꯈꯣꯏꯁꯨ ꯅꯪꯒꯤ ꯔꯤꯖꯜꯗ ꯈꯨꯔꯨꯝꯖꯕꯤꯒꯦꯀꯣ
ꯍꯣꯏ ꯏꯁꯣꯔꯕꯨ ꯈꯨꯔꯨꯝꯕꯤꯌꯨꯀꯣ
ꯍꯣꯏ ꯍꯣꯏ
ꯑꯩꯁꯨ ꯅꯪꯒꯤ ꯌꯨ ꯄꯤ ꯑꯦꯁ ꯁꯤꯗꯣ ꯑꯥ ꯐꯥꯎꯔꯛꯅꯕ ꯅꯪꯒꯤꯗꯃꯛꯇ ꯏꯁꯣꯔꯕꯨ ꯈꯨꯔꯨꯝꯕꯤꯒꯦꯀꯣ
ꯍꯣꯏ ꯈꯨꯔꯨꯝꯕꯤꯔꯣꯑꯣ
ꯑꯩꯈꯣꯏꯗꯣ ꯍꯦꯜꯞ ꯑꯥ ꯍꯦꯜꯞ ꯇꯧꯅꯔ ꯑꯩꯈꯣꯏꯒꯤ ꯃꯇꯦꯡ ꯄꯥꯡꯅꯔꯒ ꯂꯩꯁꯤꯀꯣ ꯆꯞ ꯃꯥꯟꯅꯅ ꯆꯞ ꯃꯥꯟꯅꯅ ꯂꯩꯃꯤꯟꯅꯁꯤꯀꯣ
ꯍꯣꯏ
ꯈꯠꯅꯗꯕꯤꯗ ꯅꯨꯡꯁꯤꯅꯅ ꯅꯨꯡꯁꯤꯅꯅ ꯌꯥꯝꯅ ꯐꯖꯅ ꯍꯤꯡ ꯂꯩꯃꯤꯟꯅꯁꯤꯀꯣ
ꯍꯣꯏ ꯃꯥꯅꯦ
ꯅꯪ ꯇꯨꯝꯅꯤꯡꯉꯕ꯭ꯔꯣ
ꯍꯣꯏ ꯇꯨꯝꯅꯤꯡꯉꯦ ꯉꯁꯤꯗꯤ ꯌꯥꯝ ꯋꯥꯔꯦ ꯍꯣꯏ ꯁꯤꯗꯤ ꯉꯁꯤꯗꯤ ꯀ꯭ꯂꯥꯁ ꯆꯜꯂꯦ ꯑꯗꯨꯒ ꯑꯗꯨꯗ ꯋꯀꯤꯡ ꯋꯥꯀꯤꯡ ꯋꯥꯀꯤꯡ ꯇꯨ ꯑꯥꯋꯔꯁꯀꯨꯝꯕ ꯆꯥꯈ꯭ꯔꯦ ꯑꯗꯨꯝ ꯋꯥꯑꯦ
ꯑꯣ ꯑꯗꯨꯗꯤ ꯇꯨ ꯑꯥꯋꯥꯔꯁꯇꯤ ꯌꯥꯝꯅ ꯁꯥꯡꯉꯦꯀꯣ ꯑꯗꯨꯗꯤ ꯋꯥꯒꯅꯤ
ꯍꯣꯏ ꯑꯣꯏꯣꯏꯇꯁꯨ ꯁꯥꯏꯌꯦ
ꯆꯥꯛꯇꯤ ꯐꯖꯅ ꯆꯥꯕ꯭ꯔꯣ
ꯑ ꯉꯁꯤꯗꯤ ꯐꯖꯁꯥꯅ ꯆꯥꯈ꯭ꯔꯦ
ꯏꯟꯖꯥꯡꯁꯨ ꯍꯥꯎ ꯍꯣꯏ ꯏꯟꯖꯥꯡꯁꯨ ꯍꯥꯎꯕꯅꯤꯅꯀꯣ
ꯑꯣꯏ
ꯑꯗꯣ ꯋꯥꯛꯀꯤꯡ ꯃꯌꯥꯝ ꯆꯠꯂꯒ ꯆꯥꯛ ꯆꯥꯗ꯭ꯔꯗꯤ ꯃꯁꯥ ꯅꯥꯒꯅꯤꯀꯣ
ꯍꯣꯏ ꯃꯥꯅꯦ ꯑꯗꯨ ꯅꯪ ꯍꯣꯏ ꯅꯪꯗꯤ ꯆꯥꯔꯕ꯭ꯔꯣ ꯆꯥꯗꯦ
ꯑꯩꯗꯤ ꯑꯩꯁꯨ ꯆꯥꯔꯦ
ꯀꯔꯤ ꯃꯊꯦꯜ ꯆꯥꯏꯌꯦꯅꯁꯤ
ꯑꯩꯗꯤ ꯏꯔꯣꯝꯕꯒ ꯀꯥꯡꯍꯧꯒ ꯆꯥꯏꯌꯦ
ꯑꯣ ꯏꯔꯨꯕꯗꯤ ꯍꯧꯎꯕ꯭ꯔꯣ
ꯍꯥꯎꯋꯦ ꯅꯪꯁꯨ ꯌꯥꯝꯅ ꯍꯀꯥꯝ ꯆꯜꯂꯕ ꯃꯥꯜꯂꯦꯀꯣ
ꯎꯝ
ꯅꯪꯒꯤ ꯃꯈꯣꯟ ꯍꯀꯥꯝ ꯆꯟꯕꯒꯤ ꯃꯈꯣꯟꯗꯣ ꯑꯩ ꯇꯥꯏꯌꯦ
ꯑꯥ
ꯑꯩꯒ ꯋꯥꯔꯤ ꯁꯥꯟꯅꯕꯁꯤ ꯅꯨꯡꯉꯥꯏꯇ꯭ꯔꯕꯣ
ꯅꯠꯇꯦ ꯁꯨꯃꯥꯏꯅ ꯑꯗꯨꯧꯗꯤ ꯑꯩꯅ ꯋꯥꯕꯒꯤꯅꯦ
ꯍꯧꯖꯤꯛ ꯍꯧꯖꯤꯛ ꯍꯧꯖꯤꯛꯇꯤ ꯅꯪ ꯇꯨꯝꯕ ꯆꯪꯉꯕ꯭ꯔꯥ
ꯑꯔ ꯅꯠꯇꯦ ꯍꯧꯖꯤꯛꯁꯨ ꯐꯃꯒꯂꯌꯦ ꯅꯪꯈꯤ ꯋꯥꯔꯤ ꯁꯥꯏ ꯍꯣꯏ ꯅꯪꯒꯨ ꯋꯥꯔꯤ ꯋꯥꯔꯤ ꯁꯔꯦ ꯀꯩ ꯊꯝꯄꯗ ꯍꯣꯏ ꯍꯣꯏ ꯍꯗ ꯍ ꯅꯪꯒꯤ ꯐꯦꯚꯔꯦꯠ ꯃꯆꯨ ꯍꯥꯏꯕꯤꯌꯣ ꯑꯩꯁꯨ ꯅꯪꯒꯤ ꯐꯦꯚꯔꯦꯠ ꯃꯆꯨ
ꯑꯩꯗꯤ ꯑꯩꯒꯤ ꯐꯦꯕꯣꯔꯥꯏꯠ ꯃꯆꯨ ꯑꯩꯗꯤ ꯔꯦꯠ ꯄꯥꯝꯃꯦ
ꯂ ꯄꯕ꯭ꯔꯥ
ꯎꯝ
ꯑꯗ ꯗ꯭ꯔꯦꯁꯇꯤ ꯀꯔꯤ ꯄꯥꯕ꯭ꯔꯥ
ꯗ꯭ꯔꯦꯁꯇꯤ ꯑꯗꯨꯝ
ꯔꯦꯠꯅꯥ ꯄꯥꯝꯕ꯭ꯔꯥ
ꯋꯥꯏꯠ ꯗ꯭ꯔꯦꯁꯀꯤ ꯃꯆꯨꯗꯤ ꯔꯦꯠ ꯅꯠꯇ꯭ꯔꯁꯨ ꯑꯗꯨꯝ ꯀ꯭ꯔꯤꯝ ꯀ꯭ꯔꯤꯝ ꯀꯂꯔ ꯕ꯭ꯔꯥꯎꯟꯒꯨꯝꯕ ꯑꯗꯨꯒꯨꯝꯕ ꯄꯥꯝꯃꯦ
ꯑꯣ
ꯑꯗꯨꯒ ꯅꯪꯗꯤ
ꯑꯥꯏꯗꯤ ꯑꯣꯔꯦꯟꯖꯀꯨꯝꯕ ꯒ꯭ꯔꯤꯟ ꯂꯥꯏꯠꯒꯨꯝꯕ ꯎꯝ ꯄꯥꯝꯃꯦ ꯌꯦꯜꯂꯣꯒꯨꯝꯕ ꯍꯣꯏ ꯗ꯭ꯔꯦꯁꯁꯨ ꯄꯥꯝꯃꯦ ꯄ꯭ꯔꯥꯏꯠ ꯄ꯭ꯔꯥꯏꯠ ꯀꯂꯔꯗꯤ ꯄꯥꯝꯃꯦꯁꯦ
ꯎꯝ ꯑꯣ ꯑꯗꯨꯒ ꯅꯪꯒꯤ ꯐꯦꯕꯣꯔꯥꯏꯠ ꯐꯨꯗꯠꯇꯤ ꯀꯩꯅꯣ ꯅꯪ ꯐꯦꯕꯣꯔꯥꯏꯠ ꯑꯆꯥꯄꯣꯠꯒꯨꯝꯕ ꯍꯥꯏ
ꯑꯣꯔꯥꯡ ꯑꯆꯨꯞꯄ ꯍꯥꯏꯒꯦ ꯑꯒ ꯐꯦꯜꯦ ꯑꯆꯥꯄꯗꯤ ꯑ ꯀ ꯎꯝ ꯅꯥꯟ ꯑ ꯀꯔꯤ ꯒꯥꯔꯤ ꯕꯥꯝ ꯈꯥꯝꯕ꯭ꯔꯣꯛ
ꯑꯥ ꯈꯪꯉꯦ
ꯈꯪꯉꯦ ꯍꯥꯏꯔꯛꯑꯣ ꯀꯩ ꯍꯥꯏꯕ ꯇꯥꯗ꯭ꯔꯦ ꯑꯥ ꯈꯪꯉꯦ ꯈꯪꯉꯦ ꯑꯥ ꯗꯤ ꯌꯥꯝ ꯐꯩꯌꯦ ꯑꯗꯨꯗꯤ ꯑꯍꯥꯎꯕ ꯉꯥꯛꯇ ꯄꯥꯝꯃꯦꯀꯣ ꯑꯗꯨꯒ ꯅꯪꯒꯤ ꯐꯦꯕꯣꯔꯥꯏꯠ ꯄ꯭ꯂꯦꯁꯇꯤ ꯀꯩꯅꯣ ꯃꯐꯝ ꯅꯪꯒꯤ ꯐꯦꯕꯣꯔꯥꯏꯠ ꯃꯐꯝꯗꯤ ꯀꯩꯅꯣ ꯎꯝ ꯐꯦꯕꯣꯔꯥꯏꯠ ꯃꯐꯝꯗꯤ ꯀꯩꯅꯣ ꯐꯦꯕꯣꯔꯥꯏꯠ ꯄ꯭ꯂꯦꯁ ꯅꯪꯒꯤ ꯌꯨꯝ ꯅꯪꯒꯤ ꯌꯨꯝ ꯌꯥꯝ ꯄꯥꯝꯕ꯭ꯔꯥ ꯑꯇꯣꯞꯄ ꯑꯇꯣꯞꯄ ꯃꯐꯝꯗ ꯅꯪ ꯆꯠꯅꯤꯡꯗꯦ ꯑꯥꯎꯠꯁꯥꯏꯠꯇꯁꯨ ꯅꯪ ꯆꯠꯅꯤꯡꯗꯦ ꯑꯥꯎꯠꯁꯥꯏꯠꯇꯁꯨ ꯆꯠꯅꯤꯡꯗꯦ ꯆ ꯁꯦꯟꯇꯔ ꯆ ꯑꯣ ꯑꯗꯨꯗꯤ ꯑꯩꯒ ꯑꯩꯒ ꯃꯥꯟꯅꯩꯅꯦ ꯎꯝ ꯑꯩꯒ ꯌꯥꯝ ꯋꯥ ꯑꯩꯁꯨ ꯐꯦꯕꯣꯔꯥꯏꯠ ꯑꯩꯒꯤ ꯐꯦꯕꯣꯔꯥꯏꯠ ꯄ꯭ꯂꯦꯁꯇꯨꯁꯨ ꯌꯨꯝꯅꯦ ꯑꯩꯒꯤ ꯏꯃꯥ ꯏꯄꯥ ꯃꯤꯁ ꯇꯧꯋꯦꯀꯣ ꯂꯥꯞꯅ ꯆꯠꯂꯗꯤ ꯑꯗꯨꯒ ꯑꯩꯒꯤ ꯁꯤꯕ꯭ꯂꯤꯡꯁ ꯀꯩꯀꯥꯁꯨ ꯃꯤꯁ ꯇꯧꯋꯦꯀꯣ ꯑꯗꯨꯅ ꯑꯩꯒꯤꯁꯨ ꯐꯦꯚꯣꯔꯥꯏꯠ ꯄ꯭ꯂꯦꯁꯁꯦ ꯌꯨꯝꯅꯤꯀꯣ ꯑꯗꯨꯗꯤ ꯁꯦꯝ ꯑꯣꯏꯔꯦ ꯏꯕꯥꯅꯤ ꯀꯩꯗꯧꯔꯒꯦ ꯇꯨꯃꯤꯟ ꯂꯩꯔꯗꯤ ꯀꯩ ꯍꯥꯏꯕ